ꯑ
ꯍꯜꯂꯣ ꯄꯤ ꯄꯤ
ꯍꯜꯂꯣ ꯏꯔꯒꯦ
ꯐꯝꯃꯒ ꯂꯩꯌꯦ
ꯉꯥꯏꯗꯅꯦꯦ
ꯅꯨꯡꯉꯥꯏꯕꯨꯗꯤ ꯃꯇꯣꯟ ꯊꯣꯛꯑꯦ
ꯑ ꯇꯨꯝꯗ꯭ꯔꯤꯕ ꯍꯧꯖꯤꯛꯐꯥꯎ ꯐꯥꯝꯃꯒ ꯂꯩꯌꯦ ꯍꯥꯏꯁꯤꯕꯣ
ꯍꯧꯖꯤꯛꯇ ꯆꯥꯛ ꯊꯣꯛꯇ ꯉꯥꯏꯔꯤ ꯀꯔꯤ ꯀꯗꯥꯏ ꯇꯨꯝꯗꯣꯏꯅꯣꯅꯦ
ꯑꯣ ꯑꯣ ꯌꯥꯝ ꯐꯩ ꯅ ꯊꯦꯡꯉꯅ ꯏꯖꯥꯡ ꯍꯥꯎꯕꯒꯤꯔ ꯎꯝ ꯀꯔꯤꯃ ꯆꯕꯔ
ꯑꯣꯛ ꯊꯣꯡꯉꯤ
ꯍꯦ ꯑꯗꯨꯒ ꯍꯥꯎꯇ ꯍꯥꯏ ꯋꯥ
ꯅꯦ ꯍꯥꯎꯃꯟꯕꯩ ꯆꯥꯅꯤꯡꯗꯦ ꯍꯥꯏꯔꯒ
ꯑꯣ ꯑꯩꯗꯤ ꯍꯥꯎꯋꯥ ꯑꯩ ꯂꯥꯟꯕ ꯑꯣꯏꯔꯦ ꯍꯣꯏ ꯍꯣꯏ ꯍꯣꯏ ꯑꯣꯀꯦ ꯀꯔꯤ ꯀꯔꯤ ꯀꯔꯤ ꯀꯔꯤ ꯆꯥꯒꯦ ꯑꯣꯀꯗꯔꯣ ꯁꯣꯏꯕꯨꯝꯒꯨꯝꯕ ꯍꯥꯞꯇ꯭ꯔꯣ
ꯑꯂꯨꯁꯨ ꯍꯥꯞꯄꯦ ꯈꯃꯦꯟꯗ ꯑꯁꯤꯟꯕꯁꯨ ꯍꯥꯞꯄꯦ
ꯑꯥ
ꯑꯗꯨꯒ ꯃꯆꯨꯁꯨ ꯊꯥꯛꯑꯦ
ꯎꯝ ꯎꯝ ꯎꯝ
ꯁꯥ ꯃꯔꯣꯏꯁꯨ ꯊꯛꯑꯦ ꯍꯥꯞꯄꯦꯁꯨꯨꯕꯤꯁꯨ ꯍꯥꯞꯄꯦ
ꯎꯝ
ꯑꯩꯩ ꯍꯥꯞꯄꯦꯗ ꯃꯣꯔꯣꯛꯁꯨ ꯍꯥꯞꯄꯦ
ꯎꯝ ꯍꯧꯥꯎꯔꯛꯀꯅꯤ ꯑꯗꯨꯗꯤ ꯂꯣꯏ ꯁꯨꯅ ꯍꯥꯞꯄꯗꯤ ꯍꯥ
ꯎꯝ ꯍꯥꯎꯕꯗꯣ ꯍꯥꯎꯃꯟꯕꯩꯅꯤꯅꯦꯅ ꯑꯩꯅ ꯆꯥꯅꯤꯡꯗ꯭ꯔꯤꯁꯦ
ꯑ ꯑ ꯀꯌꯥꯝ ꯆꯥꯔꯒꯦ ꯑꯩꯗꯤ ꯤꯟꯖꯜꯒ ꯂꯦꯗꯤꯁ ꯐꯤꯡꯒꯔꯒ ꯌꯦꯔꯨꯝ ꯉꯧꯔꯒ ꯆꯥꯏꯑ
ꯍꯥꯎꯥꯎ ꯊꯤꯅꯦ ꯑꯗꯨꯗꯤ
ꯍꯥꯎꯇꯦ ꯑꯩꯈꯣꯏꯗꯤ ꯍꯣꯏ ꯂꯥꯏꯔꯕꯅꯤꯅꯀꯣ ꯅꯣꯏꯗꯧꯅ ꯑꯣꯛꯇꯣꯥꯛ ꯑꯦ ꯆꯥꯕ ꯉꯝꯖꯗ꯭ꯔꯦ ꯑꯩꯈꯣꯏꯗꯤ
ꯀꯩꯅꯣ ꯂꯩꯒ ꯆꯥꯕ ꯅꯠꯇꯦ ꯑꯩꯁꯨ
ꯑꯣ ꯑꯗꯨꯗꯤ ꯀꯃꯥꯏꯅ
ꯃꯤꯉꯣꯟꯗꯒꯤ ꯅꯤꯔ ꯆꯥꯕꯅꯦ
ꯑꯣ ꯑꯣ ꯅꯤꯐꯝꯒ ꯂꯩꯌꯦ ꯃꯤꯗꯤ ꯌꯥꯏꯑꯦ ꯌꯥꯝ ꯅꯨꯡꯉꯥꯏꯌꯦ
ꯀꯥꯟꯗ ꯅꯅꯤꯕꯅꯦ
ꯗꯨꯀꯥꯟꯗ ꯅꯪꯅ ꯅꯤꯔꯒ ꯅꯪꯅ ꯄꯩꯁꯥ ꯑꯃꯨꯛ ꯄꯤꯕ
ꯅꯪꯁꯨ ꯗꯨꯀꯥꯟꯗ ꯆꯠꯂ ꯆꯠꯂ ꯅꯤꯌꯣ ꯀꯩꯁꯨ ꯀꯥꯏꯔꯣꯏ ꯑꯗꯨꯝ ꯄꯤꯔꯛꯀꯅꯤ
ꯉꯕꯤ ꯇꯥꯔꯅꯤ ꯄꯤꯔꯦ ꯄꯤꯔꯦ ꯄꯤꯔꯦ
ꯅꯤꯔꯤꯉꯩꯗꯗꯤ ꯑꯉꯥꯎꯕꯤꯅꯤ ꯍꯥꯏꯔꯁꯨ ꯐꯪꯉꯒꯗꯤ ꯀꯩꯁꯨ ꯀꯥꯏꯗ꯭ꯔꯦꯗꯅ ꯑꯉꯥꯎꯕꯤꯒꯤ ꯑꯉꯥꯎꯕꯤ ꯑꯣꯏꯔꯒꯁꯨ ꯐꯪꯉꯦ ꯍꯣꯏ ꯍꯣꯏ ꯑꯗꯨꯅꯤ ꯑꯩꯁꯦ ꯄꯪꯒꯅꯨꯅꯦ ꯤꯡꯉꯅꯤ ꯁꯤꯁꯤꯡꯉꯅꯤꯍꯦ
ꯁ ꯃꯥꯏꯗꯤ ꯑꯩ ꯊꯝꯐꯝ ꯂꯩꯔꯣꯏꯗ ꯑꯗꯨꯃꯥꯏꯅ
ꯑꯁ ꯃꯥꯏꯒꯤꯗꯃꯛꯇꯕꯨ ꯆꯥꯕꯗ ꯍꯥꯎꯔ ꯂꯣꯏꯔꯦ
ꯎꯝ ꯍꯥꯏꯖꯕ ꯋꯥ ꯈꯛꯇꯅꯦ ꯊꯕꯛ ꯇꯧꯒꯗꯕꯗꯤ ꯌꯥꯝ ꯂꯨꯑꯦ
ꯕꯖꯥꯔ ꯂꯩꯕ꯭ꯔꯣ ꯌꯨꯝꯗ ꯂꯩꯕ꯭ꯔꯣ
ꯑꯩꯁꯦ ꯖꯔ ꯂꯩꯦ ꯕꯖꯥꯗ ꯂꯩꯔꯒ ꯑꯁ ꯅꯅꯨꯡꯉꯥꯏꯇꯗꯦ ꯏꯇꯣꯝꯗ ꯂꯩꯕꯅꯤꯅꯀꯣ ꯅꯨꯡꯉꯥꯏꯇꯦꯕ ꯅꯨꯡꯉꯥꯏꯇꯦꯕ ꯅꯪ ꯍꯦꯟꯅ ꯅꯨꯡꯉꯥꯏꯅꯦ ꯀꯔꯤꯔꯣ ꯑꯩꯉꯣꯟꯗ
ꯖꯔ ꯖꯥ ꯂꯩ ꯗꯤ ꯅꯨꯡꯉꯥꯏꯇꯕ ꯂꯩꯇ꯭ꯔꯦ ꯂꯣꯏ ꯅꯨꯡꯉꯥꯏꯔꯕꯅꯦ ꯄꯩꯁꯥ ꯄꯥꯏꯕꯒꯤꯗꯤ ꯕꯖꯥꯔ ꯂꯩꯕꯅꯤ
ꯑꯩ ꯎꯄꯥꯏ ꯂꯩꯗꯕꯒꯤ ꯂꯩꯕꯅꯤꯅꯦ ꯄꯩꯁꯥ ꯄꯥꯏꯔꯗꯤ ꯈ ꯆꯠꯈ꯭ꯔꯅꯤ ꯑꯩꯉꯣꯟꯗ ꯂꯩꯈ꯭ꯔꯅꯤ ꯄꯩꯁꯥ ꯂꯩꯕ ꯄꯩꯁꯥ ꯇꯥꯃ ꯂꯥꯛꯄꯅꯤꯅꯦ
ꯄꯩꯁꯥ ꯄꯥꯏꯕꯒꯤ ꯅꯠꯇ꯭ꯔꯣ ꯕꯖꯥꯔꯗ ꯂꯩꯔꯤꯁꯦꯥ ꯄꯩꯁꯥ ꯄꯥꯏꯗꯗꯤ ꯕꯖꯥꯔ
ꯄ꯭ꯔꯁꯥ ꯇ ꯑꯂꯒ ꯂꯩꯒ ꯅꯦ ꯑꯩꯈꯣꯏꯁꯦ ꯐ꯭ꯔꯤꯗ ꯂꯩꯕ ꯅꯠꯇ꯭ꯌꯦ ꯇꯥꯜꯂꯒ ꯂꯩꯔꯤꯅꯦ
ꯑꯗꯨ ꯇꯥꯜꯂꯤꯗꯣ ꯄꯩꯁꯥ ꯊꯣꯛꯄꯩꯅꯤꯅꯦ ꯑꯗꯨꯝ
ꯎꯄꯥꯏ ꯂꯩꯇꯕꯒꯤ ꯂꯩꯕꯅꯤꯅ ꯎꯄꯥꯏ ꯂꯩꯗꯕꯒꯤ ꯇꯥꯜꯜꯂꯤ ꯆꯠꯂꯒ ꯂꯩꯕꯅꯤꯅꯦ ꯄꯩꯁꯥ ꯄꯥꯏꯔꯗꯤ ꯈꯨꯟꯗ ꯂꯩꯈ꯭ꯔꯅꯤ ꯑꯩꯒꯤ
ꯎꯄꯥꯏ ꯂꯩꯕ ꯃꯤꯗꯨ ꯂꯩꯔꯤ ꯀꯅꯥ ꯂꯩꯒꯦꯅꯤ
ꯅꯣꯏꯗꯎꯅ ꯅꯣꯏꯗꯧꯅ ꯄꯩꯁꯥ ꯄꯥꯏ ꯄ ꯑꯣꯏꯔꯦꯗꯤꯦ ꯍꯥ ꯌꯨꯝꯗ ꯅꯨꯡꯉꯥꯏꯅꯦ ꯆꯥꯔ ꯇꯨꯝꯃ ꯂꯩꯔꯔꯦ
ꯑꯩꯈꯣꯏꯗꯧꯅ ꯄꯩꯁꯥ ꯄꯥꯏꯗ꯭ꯔꯒꯗꯤ ꯀꯔꯤ ꯍꯥꯏꯕ
ꯄꯥꯏꯔꯗꯤ ꯍꯥꯏꯕ ꯅꯣꯏꯗꯧꯅ ꯄꯩꯁꯥ ꯄꯥꯏꯔꯗꯤ ꯅꯨꯡꯉꯥꯏꯅ ꯌꯨꯝꯗ ꯂꯩꯔꯅꯤ ꯍꯥꯏꯕ ꯄꯥꯏꯔꯝꯅꯤ ꯄꯥꯏꯔꯝꯅꯤ ꯈꯣꯟꯖꯦꯜ ꯇꯥꯕꯗꯀꯣ ꯌꯥꯝ ꯂꯩꯕ ꯃꯤꯀꯣ ꯎꯝ ꯈꯔ ꯇꯒ ꯂꯩ ꯎꯝ ꯄꯥꯏꯔꯝꯅꯤ
ꯅꯪꯗꯤ ꯄꯥꯏ ꯄꯥꯏ ꯃꯥꯜꯂꯦ ꯑꯩꯗꯤ ꯄꯥꯏꯗꯌꯦ ꯄꯩꯁꯥ ꯑꯩꯗꯤ ꯈꯥꯎ ꯃꯅꯨꯡꯗ ꯄꯥꯔꯁꯀꯨꯝꯕꯗ ꯍꯦꯛꯇꯞꯇ ꯍꯦꯛꯇ ꯍꯥꯞꯆꯤꯟꯕꯅꯦꯕ
ꯑ ꯑꯗꯨꯁꯨ ꯄꯥꯏꯕ ꯀꯥꯎꯋꯅ ꯑꯗꯨꯁꯨ ꯄꯩꯁꯥ ꯑ ꯌꯥꯝ ꯌꯥꯝ ꯂꯩꯔꯝꯅꯤ ꯍꯦ ꯃꯤꯦꯗ ꯂꯧ ꯐꯪꯉꯣꯏꯗ꯭ꯔꯁꯨ ꯑꯝꯇ ꯌꯦꯡꯗꯤ ꯌꯦꯡꯅꯤꯡꯈ꯭ꯔꯦꯗ
ꯑꯣ
ꯌꯥꯝ ꯌꯦꯡꯅꯤꯡꯉꯒꯅ ꯐꯣꯇꯣ ꯊꯥꯔꯛꯂꯔꯕ
ꯑꯁ ꯌꯥꯏꯔꯗꯤ ꯍꯣꯔꯦꯟꯅꯦ ꯑꯃꯨꯛ ꯇꯨꯝꯕ ꯌꯥꯔꯗꯅꯀꯣ ꯑꯃꯨꯛꯀꯣ ꯑꯗꯨꯅ ꯐꯔꯛ ꯇꯥꯅꯤ
ꯕ ꯇꯨꯝꯕ ꯌꯥꯗ꯭ꯔꯒꯅ ꯕꯖꯥꯔꯗ ꯄꯩ ꯆꯠ ꯆꯠꯍꯜꯂꯣꯏꯔꯒꯩꯗꯧꯔꯒꯦ
ꯑꯉꯗꯧꯅ ꯍꯧꯖ ꯅꯣꯡꯒꯥꯦꯗ
ꯇꯨꯝ ꯌꯥꯗꯒꯗꯤꯃꯥꯏ ꯆꯠꯂꯒꯥꯟꯅ
ꯄꯩꯁꯥꯒꯤꯗꯃꯛꯇꯕꯨ ꯀꯅꯥꯅꯣ ꯑ ꯋꯥꯔꯒꯁꯀꯗꯕ ꯑꯗꯨ ꯁꯔꯨꯛꯄꯨꯗꯤ ꯅꯨꯡꯉꯥꯏꯅ ꯑꯗꯨꯝ ꯊꯣꯛꯑꯒ ꯂꯩꯕꯅ ꯐꯩꯌꯦ
ꯊꯦꯡ ꯆꯦꯡ ꯇꯨꯝꯕꯖꯥꯠꯅꯦꯕ ꯅꯣꯏꯁꯨ
ꯍꯣꯏ ꯕꯔꯣ ꯑꯐꯇꯔ ꯇꯋꯒ ꯑꯗꯨ ꯍ
ꯌꯥꯝ ꯂꯩꯌꯦꯅꯦ ꯌꯥꯝ ꯆꯥꯎꯈꯠꯂꯤꯅꯦ
ꯅꯪꯗꯤ ꯃꯤꯒꯤ ꯃꯇꯧ ꯇꯝꯃꯤꯅꯦ ꯈꯪꯦ
ꯃꯇꯧ ꯄꯩꯁꯥ ꯄꯥꯏꯕ ꯄꯩꯁꯥ ꯄꯥꯏꯕꯁꯨ ꯃꯇꯧ ꯇꯝꯕꯗ ꯑꯗꯨꯝ ꯂꯣꯏ ꯄꯥꯏꯈꯠꯂꯛꯑꯦ ꯍꯥꯏꯗꯨꯅ
ꯄꯩꯁꯥꯕꯨꯗꯤ ꯄꯥꯏꯗꯦ ꯑꯗꯨꯕꯨꯗꯤ ꯇꯨꯝꯕ ꯆꯥꯕ ꯑꯗꯨꯒꯨꯝꯕꯗꯤꯀꯣ ꯃꯤꯒꯤ
ꯑꯣ ꯇꯨꯝꯕ ꯆꯥꯕꯗꯤ ꯃꯇꯧ ꯇꯝꯕꯗꯤ ꯑꯗꯨꯝ ꯂꯣꯏ ꯍꯩꯔꯛꯑꯦꯕ
ꯍꯣꯏ ꯂꯣꯏ ꯍꯥꯏꯔꯦ ꯑꯗꯨ ꯄꯩꯁꯥ ꯄꯥꯏꯕꯗꯤ ꯍꯥꯏꯩꯇꯦ ꯃꯤꯗꯤ ꯄꯩꯁꯥ ꯌꯥꯝ ꯃꯌꯥꯝ
ꯄꯩꯁꯥ ꯄꯥꯏꯕ ꯃꯤꯅ ꯑꯗꯨ ꯇ ꯇꯨꯝꯕ ꯆꯥꯕꯗ ꯃꯇꯧ ꯇꯝꯕ ꯉꯝꯕ ꯋꯥꯅꯦꯩ ꯄꯩꯁꯥ ꯄꯥꯏꯗꯒꯤꯗꯤ ꯃꯇꯧ ꯇꯝꯕ ꯉꯝꯗꯕꯅꯦ ꯕꯦꯃꯣ
ꯍꯪꯦ ꯅꯪꯦ ꯋꯥꯈꯜꯒ ꯑꯩꯒ ꯋꯥꯈꯥꯜꯗꯤ ꯇꯉꯇ꯭ꯔꯦꯗ ꯅꯪꯅ ꯈꯔ ꯄꯩꯁꯥ
ꯑꯩꯅ ꯍꯥꯏꯔꯤꯁꯤꯅ ꯑꯁꯦꯡ ꯑꯁꯦꯡꯕ ꯍꯥꯏꯕ ꯑꯩꯅ ꯍꯥꯏꯔꯤꯁꯤ ꯁꯤ ꯑꯁꯦꯡ ꯑꯁꯦꯡꯕ ꯍꯥꯏꯔꯛꯄꯗꯒꯤꯩꯅꯤ ꯅꯪꯅ ꯋꯥꯈꯜꯁꯤ ꯃꯥꯟꯅꯗ꯭ꯔꯤ ꯍꯥꯏꯔꯤꯅꯤ
ꯈꯪꯗ꯭ꯔꯦꯗ ꯅꯪ
ꯅꯪꯅ ꯇꯧꯔꯤꯕ ꯊꯕꯛꯇꯨꯗ ꯑꯩꯅ ꯆꯨꯝꯅ ꯍꯥꯏꯔꯛꯑꯕꯅꯤꯅ ꯅꯪꯁꯦ ꯂꯧ ꯑꯩꯅ ꯍꯥꯏꯔꯤꯁꯦ
ꯗ ꯄ ꯈꯪꯗꯦ ꯑꯩꯒꯗꯤ ꯆꯥꯟꯅꯗ꯭ꯔꯦꯕ ꯑꯗꯨꯗꯣ ꯑꯇꯣꯞꯄꯗ ꯄꯥꯏꯕ ꯃꯣꯏꯗ ꯍꯥꯏꯔꯗꯤ ꯆꯨꯝꯒꯗꯕ ꯃꯣꯏꯒꯤꯗꯣ ꯑꯗꯨꯗꯣ ꯑꯩꯉꯣꯟꯗꯗꯤ ꯗ꯭ꯔꯦ ꯁꯥꯟꯗ꯭ꯔꯦ ꯃꯒꯦꯅꯗ
ꯅꯪꯅ ꯃꯇ ꯃꯇ ꯇꯝꯃꯦ ꯍꯩꯕꯅꯤ ꯂꯣꯏꯅ ꯈꯪꯕꯒꯤ ꯂꯣꯏꯅ
ꯎ
ꯍꯩꯔꯕꯅꯤꯅ ꯑꯗꯨꯒꯤ ꯃꯇꯧ ꯇꯝꯃꯤꯗꯨ ꯄꯥꯏꯕꯒꯤ ꯃꯇꯧ ꯇꯝꯃꯤꯣꯏ ꯄꯥꯏꯔꯛꯄꯅꯦ ꯃꯤ
ꯇꯧꯕ ꯅꯠꯇꯦꯗ ꯈꯔ ꯈꯔ ꯑꯩꯅ ꯑꯩꯒ ꯆꯥꯟꯅꯕꯗꯣ ꯇꯧꯕꯅꯦꯅ ꯇꯧ
ꯄꯩꯁꯥꯒꯤ ꯃꯇꯥꯡꯗꯁꯨ ꯌꯥꯝ ꯆꯥꯟꯅꯔꯝꯅꯤꯗ
ꯑ ꯄꯤꯁꯥꯕꯤꯁꯖꯅꯗ꯭ꯔꯦ ꯑꯩꯉꯣꯟꯗꯗꯤ ꯄꯩꯁꯥꯒꯤ ꯃꯔꯝꯗꯗꯤ ꯍꯥꯏꯔꯅꯨ
ꯄꯩꯁꯥꯗꯗꯤ ꯄꯨꯔꯥ ꯌꯥꯗ꯭ꯔꯦꯕ
ꯍꯣꯏ ꯌꯥꯗ꯭ꯔꯦ ꯍꯣꯏ ꯇꯥꯈ꯭ꯔꯦ ꯌꯥꯗ꯭ꯔꯦ ꯆꯣꯝꯗ꯭ꯔꯦ ꯑꯗꯨꯗꯤ ꯌꯥꯗ꯭ꯔꯦ ꯑꯗꯨ ꯇꯨꯝꯕ ꯆꯥꯕ ꯈꯣꯠꯄꯗꯤ ꯂꯣꯏ ꯆꯨꯝꯈ꯭ꯔꯦꯕ
ꯑꯁ ꯄꯩꯁꯥꯅ ꯃꯔꯨꯅꯤꯅꯦ ꯑꯇꯣꯞꯄꯗꯗꯤ ꯂꯣꯏ ꯊꯥꯗꯣꯛꯑꯁꯨ ꯄꯩꯁꯥꯒꯤ ꯃꯔꯨ ꯄꯩꯁꯥꯗꯨꯅ ꯃꯔꯨꯅꯤꯅꯦ ꯑꯗꯨꯗ ꯑꯩꯅ ꯆꯪꯒꯗꯕꯅꯤꯅꯦ
ꯑꯣ ꯑꯗꯣ ꯆꯥꯡꯕꯗꯣ ꯃꯔꯨꯑꯣꯕꯗ ꯑꯩꯒꯤꯗꯤ ꯌꯥꯗꯕꯤꯒꯤꯅꯤ ꯎꯄꯥꯏ ꯂꯩꯇ꯭ꯔꯦ ꯑꯗꯨꯒꯤꯅꯤ ꯍꯣꯏ
ꯁꯣꯏꯔꯤꯅꯦ ꯁꯣꯏꯔꯅꯦ ꯑꯗꯨ ꯁꯣꯏꯔꯦꯅꯦ ꯑꯗ ꯆꯨꯝꯊꯣꯛꯅꯕ ꯇꯧꯁꯦ
ꯁꯣꯏꯔꯤꯗꯣ ꯆꯨꯝꯊꯣꯛꯁꯦꯕ
ꯑ ꯍꯣꯏ ꯌꯦꯡꯁꯤ